ꯇꯥꯏꯌꯦ
ꯌꯥꯝꯅ
ꯍꯥꯥ
ꯅꯣꯡꯁꯨ ꯅꯣꯏꯗ
ꯎꯝ ꯅꯣꯡ ꯈꯔ ꯈꯔ ꯆꯨꯔꯒ ꯂꯩꯌꯦ ꯅꯣꯏꯗ ꯅꯣꯡ ꯆꯨꯗꯕ꯭ꯔꯣ
ꯅꯣꯡꯗꯤ ꯆꯨꯗꯦꯗ ꯃꯪꯉꯦ ꯍꯣꯏ ꯍꯣꯏ ꯈꯤꯠꯇꯪꯗꯤ ꯆꯨꯋꯦ ꯍꯣꯢ ꯌꯥꯝꯗꯕꯤꯗ ꯀꯣ ꯈꯤꯇꯪ ꯆꯨꯕ
ꯋꯦꯗꯔꯁꯤꯗꯤ
ꯌꯥꯝꯅ ꯎꯝ
ꯉꯁꯤ ꯋꯦꯗꯔꯁꯦ ꯍꯅꯨꯕꯥ ꯋꯦꯗꯔꯅꯦꯕ ꯑꯍꯥ ꯑꯍꯥ ꯑꯍꯥ
ꯍꯟꯅꯨꯕ ꯇꯧꯅꯕ ꯎꯝ
ꯀꯔꯤ
ꯂꯥꯛꯑꯣꯔꯕ
ꯎꯝ ꯂꯥꯛꯑꯣ
ꯍꯅꯨꯕ ꯇꯧꯅꯕ
ꯎꯝ
ꯍꯤ ꯍꯤ ꯍꯤ
ꯑꯩꯗꯤ ꯔꯤꯗꯤꯗ ꯂꯩꯔꯦ
ꯁꯤ ꯋꯥꯔꯤꯗꯤ ꯑ ꯍ ꯍ ꯍ
ꯑꯍ ꯍꯪ ꯍꯪ ꯅꯪ ꯍꯧꯖꯤꯛ ꯂꯥꯛꯑꯗꯤ ꯅꯪ ꯅꯅꯤꯡ ꯊꯨꯡꯗꯣꯏꯅꯦ ꯍꯥ
ꯌꯥꯔꯦ ꯌꯥꯔꯦ ꯅꯪ ꯂꯥꯛꯑꯒ ꯀꯩꯀꯩꯩꯅꯣ ꯑꯃꯨꯛ ꯈꯣꯨꯝꯗꯣꯏꯅꯤ ꯈꯪꯉꯦ
ꯎꯝ ꯎꯝ ꯅꯪꯁꯨ ꯂꯥꯛꯄ ꯉꯝꯃꯣꯏꯗ ꯑꯩ ꯈꯪꯉꯤꯗ
ꯑꯗꯨꯒꯤ ꯍꯥꯏꯔꯕꯅꯦꯕ ꯅꯪꯒꯤꯖꯦ
ꯍꯥꯏꯗꯤ ꯅꯪ ꯂꯥꯛꯄ ꯑꯗꯨꯒ ꯉꯝꯃꯗꯤ ꯑꯩꯁꯨ ꯑꯗꯨꯝ ꯉꯝꯗꯣꯏꯅꯤ ꯀꯩꯅꯣ ꯅꯪꯅ ꯌꯥ ꯀꯥꯟꯗ ꯑꯩꯅ ꯑꯃꯨꯛꯀ ꯌꯥꯔꯣꯢ ꯌꯥꯔꯣꯏ ꯍꯥꯏꯔꯒ ꯅꯪꯁꯨ ꯏꯀꯥꯏꯒꯅꯤꯕ ꯑꯩꯅ ꯑꯃꯨꯛ ꯌꯥꯗ꯭ꯔꯗꯤ ꯑꯗꯨ
ꯅꯠꯇꯦ ꯑꯩꯅ ꯂꯥꯛ ꯑ ꯅ ꯂꯥꯛꯄ ꯌꯥꯔꯣꯏ ꯈꯪꯕꯒꯤꯅꯦꯕ
ꯎꯝ
ꯈꯪꯕꯒꯤ ꯍꯥꯏꯔꯤꯅꯦꯕ ꯂꯥꯛꯄ ꯌꯥꯔꯒꯗꯤ ꯅꯪꯁꯨ ꯍꯥꯏꯔꯣꯏꯕ ꯈꯪ ꯅꯪ ꯅꯄꯨꯛ ꯐꯠꯇꯕꯗꯨ ꯕꯨꯛ ꯐꯠꯇꯕꯗꯣ
ꯏꯁ ꯌꯥꯔꯦ ꯌꯥꯖꯔꯦ ꯂꯧꯁꯤꯟꯕ ꯉꯝꯗꯕ ꯅꯪꯅ
ꯀꯔꯤ ꯍꯥꯥ
ꯅꯪꯅ ꯄꯨꯛ ꯐꯕꯒꯤ ꯉꯥꯛꯇ ꯍꯥꯏꯔꯦꯕ ꯑꯩꯅ ꯄꯨ ꯐꯠꯇꯕ ꯇꯒꯤ ꯉꯥꯛꯇ ꯂꯧꯁꯤꯟꯕ ꯉꯝꯗꯕ ꯑꯩꯉꯣꯟꯗ
ꯍꯣꯏ ꯇꯥꯗ꯭ꯔꯗꯤ ꯅꯪ ꯅꯆꯤꯟ ꯊꯤꯔꯤꯗꯣ ꯊꯤꯔꯒ ꯎꯝ
ꯎꯝ
ꯍꯨꯝ
ꯅꯣꯏ ꯎ ꯈꯥꯃꯦꯟꯗꯨ ꯆꯥꯕ꯭ꯔꯥ
ꯈꯥꯃꯦꯟ ꯆꯥꯗꯕ ꯂꯩꯇꯦꯗ ꯑꯩꯗꯤ ꯂꯣꯏ ꯆꯥꯏ
ꯑꯗꯣ ꯉꯥ ꯊꯣ ꯉꯥ ꯊꯣꯡꯕꯗ ꯍꯥꯞꯄꯗꯣ ꯌꯥꯝ ꯍꯥꯎꯋꯦꯀꯣ
ꯎ ꯈꯥꯃꯦꯟ
ꯎꯝ
ꯎ ꯈꯥꯃꯦꯟꯗꯤ ꯀꯩꯅꯣ ꯈꯪꯗꯦ
ꯑꯁ ꯑꯁꯤ ꯄꯥꯟꯕꯤꯒꯨꯝꯅ ꯄꯥꯟꯕꯤꯒꯨꯝꯅ ꯍꯧꯔꯒ ꯍꯥꯏꯗꯤ ꯒ꯭ꯔꯤꯟ ꯀꯂꯔ ꯑꯣꯏꯕꯅꯦꯕ ꯑꯗꯣ ꯃꯨꯜꯂꯗꯤ ꯔꯦꯠ ꯀꯂꯔ ꯑꯣꯏꯕ ꯑꯗꯨꯝ ꯑꯣꯔꯦꯟꯖ ꯀꯂꯔ ꯒꯨꯝꯕ ꯑꯗꯨꯒ ꯉꯥ ꯊꯣꯡꯕꯗ ꯍꯥꯞꯄꯗꯤ ꯍꯥꯎꯕꯅꯤ
ꯂꯧꯁꯤꯟꯕ ꯉꯝꯗꯕ ꯎꯝ ꯄꯤꯛꯄꯗꯣ
ꯇꯥꯕ꯭ꯔꯣ ꯇꯥꯕ꯭ꯔꯣ ꯎꯝ
ꯎꯝ ꯈꯪꯉꯦ ꯈꯪꯉꯦ
ꯑꯁ ꯅꯣꯡꯖꯤꯁꯨ ꯀꯟꯅ ꯆꯨ ꯍꯥꯏꯔꯤꯗꯤ ꯑꯗꯨ ꯈꯔ ꯈꯔ ꯑꯗꯨꯝ ꯆꯨꯔ ꯂꯩꯌꯦ
ꯍꯣꯏ
ꯀꯔꯤ ꯅꯣꯡꯅꯣ ꯈꯪꯗꯦꯕ
ꯇꯟꯕ ꯅꯨꯡꯉꯥꯏꯕ ꯋꯦꯗꯔꯅꯦ
ꯎꯝ ꯇꯟꯕ ꯅꯨꯡꯉꯥꯏꯕ ꯋꯦꯗꯔ
ꯂꯧꯁꯤꯟꯕ ꯉꯝꯗꯕ ꯇꯟꯕꯗ ꯄꯛꯆꯒꯗꯕ ꯋꯦꯗꯔꯅꯦ
ꯑꯩ ꯀꯣꯛ ꯁꯤ ꯀꯩꯅꯣꯝ ꯇꯧꯔꯦꯗ
ꯀꯩꯗꯧꯔꯒꯦ
ꯃꯥꯅ ꯂꯥꯏꯌꯦꯡꯕꯤꯗ꯭ꯔꯗꯤ ꯌꯥꯔꯔꯣꯏꯕ
ꯁꯤ ꯏꯁ ꯑꯍ ꯉꯝꯃꯗꯤ ꯌꯦꯡꯕꯤꯒꯦꯅꯦ
ꯎꯝ
ꯁꯀꯤꯌꯥꯇ꯭ꯔꯤ ꯑꯣꯏꯔꯒꯗꯤ ꯎꯝ
ꯀꯣꯛꯀꯤ ꯂꯥꯏꯌꯦꯡꯒꯦ ꯍꯥꯏꯕꯕꯨ ꯅꯪꯁꯤꯗꯤ ꯑꯇꯣꯞꯄ ꯑꯣꯏꯅ ꯂꯥꯏꯌꯦꯡꯒꯗꯕ ꯃꯥꯂꯦꯗ
ꯍꯥ
ꯍꯍ ꯀꯣꯛꯀꯤ ꯂꯥꯏꯌꯦꯡꯒꯦ ꯍꯥꯏꯔꯒ ꯑꯇꯣꯞꯄ ꯑꯣꯏꯅ ꯂꯥꯏꯌꯦꯡꯒꯗꯕ ꯃꯥꯜꯂꯦꯕ
ꯌꯥꯔꯗꯤ ꯂꯥꯏꯌꯦꯡꯕꯤꯒꯦꯅꯦ ꯀꯌꯥꯝ ꯁꯦꯔꯦꯁ ꯑꯣꯏꯔꯒꯦ ꯄꯩꯁꯥ ꯀꯌꯥꯝ ꯇꯥꯗꯣꯏꯅꯣ ꯑꯩꯗꯤ ꯄꯩꯁꯥ ꯌꯥꯝꯅꯗꯤ ꯂꯧꯔꯣꯏꯗ
ꯅꯪꯉꯣꯟꯗꯗꯤ ꯁꯦꯜ ꯄꯤꯔꯣꯏꯌꯦ
ꯍꯁ ꯁꯤꯗꯤ ꯅꯪꯒꯤ ꯅꯪꯒꯤ ꯀꯦꯖꯁꯤꯗꯤ ꯌꯥꯝ ꯂꯨꯔꯦ
ꯎꯝ
ꯅꯪꯒꯤ ꯀꯦꯖꯇꯤ ꯌꯥꯝ ꯂꯨꯔꯦꯕ ꯄꯩꯁꯥꯗꯤ ꯄꯩꯁꯥ ꯌꯥꯎꯗ꯭ꯔꯗꯤ ꯂꯥꯏꯌꯦꯡꯕꯤꯔꯣꯏꯅꯦ
ꯎꯝ ꯑꯩꯉꯣꯟ
ꯑꯩꯅ ꯗꯥꯛꯇꯔ ꯑꯩꯅ ꯗꯥꯛꯇꯔ ꯑꯣꯏꯔꯤꯕꯁꯨ ꯑꯩ ꯑꯩꯅ ꯗꯥꯛꯇꯔ ꯑꯣꯏꯔꯤꯕꯁꯨ ꯄꯩꯁꯥ ꯇꯥꯡꯒꯦꯅ ꯑꯣꯏꯕꯅꯦꯕ
ꯑꯗꯣ ꯑꯩꯗꯤ ꯑꯗꯨꯝ ꯐ꯭ꯔꯤꯗ ꯂꯥꯏꯌꯦꯡꯕ ꯌꯥꯏꯅ
ꯑꯦ ꯌꯥꯗꯦ ꯌꯥꯗꯦ ꯂꯥꯏꯌꯦꯡꯔꯗꯤ ꯅꯣꯏꯗ ꯆꯠꯄ ꯈꯣꯠꯄ ꯂꯝꯕꯤꯒꯤ ꯚꯔꯥ ꯑꯃꯨꯛ ꯇꯤꯡꯒꯅꯤ ꯑꯩꯁꯨ ꯊꯕꯛ ꯑ ꯑꯁꯣꯝꯗ ꯊꯕꯛ ꯆꯤꯜꯂꯤꯅꯦ ꯅꯣꯏꯗ ꯑꯃꯨꯛ ꯂꯥꯛꯑꯗꯤ ꯍꯥꯥ ꯀꯃꯥꯏꯅ ꯌꯥꯗꯣꯏꯅꯣ ꯅꯪꯁꯨ ꯈꯜꯂꯨꯅꯦ
ꯎꯝ ꯈꯟꯜꯂꯤꯕꯅꯦ ꯈꯜꯂꯤꯕꯅꯦ ꯑꯩꯁꯨ ꯑꯍꯤꯡ
ꯈꯜꯂꯒ ꯐ꯭ꯔꯤ ꯈꯜꯂꯒ ꯐ꯭ꯔꯤꯗ ꯂꯩꯌꯦꯡꯕꯤꯌꯣ ꯁꯤꯅꯦꯕ ꯅꯪꯁꯦ
ꯑꯗꯣ ꯑꯩꯕꯨ ꯂꯩꯌꯦꯡꯕꯗꯤ ꯑꯗꯨꯝ ꯀꯔꯦꯁꯇ ꯐ꯭ꯔꯤꯗ ꯂꯥꯏꯌꯦꯡꯕ ꯌꯥꯏꯗꯅ ꯑꯗꯣ ꯅꯨꯡꯁꯤ ꯂꯥꯏꯅꯥꯒꯨꯝꯕꯗꯤ ꯑꯗꯨꯝ ꯅꯨꯡꯁꯤꯕ ꯃꯁꯦꯅ ꯂꯥꯏꯌꯦꯡꯗꯣꯏꯅꯦꯕ
ꯎꯝ ꯍꯩꯇꯦ ꯍꯩꯇꯦ ꯅꯨꯡꯁꯤꯕꯒꯗꯤ ꯍꯩꯇꯦ ꯍꯩꯇꯦ ꯑꯗꯨꯒꯨꯝꯕ ꯂꯩꯅ
ꯑꯩꯗꯤ ꯇꯤꯟꯈꯥꯡꯅ ꯄꯜꯂꯗꯤ ꯇꯤꯟꯈꯥꯡꯅ ꯑꯃꯨꯛꯀ ꯂꯧꯊꯣꯛꯀꯅꯤ ꯑꯗꯨꯒ ꯂꯤꯟ ꯆꯤꯛꯄ ꯃꯤꯅ ꯂꯤꯟꯒꯤ ꯃꯍꯨ ꯈꯪꯉꯤ ꯑꯗꯨꯒ ꯀꯔꯤ ꯍꯥꯏꯁꯤꯔꯥ
ꯑꯔꯊꯥꯗꯤ ꯑꯗꯨꯒꯨꯝꯕ ꯑꯗꯨꯒꯨꯝꯕ ꯇꯧꯅ ꯑꯩ ꯑꯩꯒꯤꯗꯤ ꯆꯠꯅ ꯗꯦꯕ
ꯇꯥꯅꯤꯡꯗꯦꯗ ꯐꯨꯔꯛꯀꯅꯤ ꯅꯪ
ꯅꯪ ꯂꯤꯟ ꯆꯦꯑꯒ ꯂꯤꯟꯒꯤ ꯍꯨ ꯈꯪꯕ ꯃꯤꯅ ꯆꯠꯄꯗꯨ ꯃꯤ ꯄꯩꯁꯥ ꯂꯧꯅꯔꯤꯅꯦ ꯑꯗꯨꯗ ꯐ꯭ꯔꯤꯒꯤ ꯄꯟꯇꯧ ꯇꯧꯕ ꯌꯥꯕ꯭ꯔꯕ
ꯍꯥꯢꯕꯁꯦ
ꯇꯥꯏꯌꯦ ꯇꯥꯏꯌꯦ ꯅꯠꯇꯦ ꯂꯤꯟ ꯆꯤꯛꯑꯗꯤ ꯂꯤꯟꯀꯤ ꯍꯨ ꯂꯧꯊꯣꯛꯄ ꯍꯩꯕ ꯃꯤꯗꯨꯅ ꯂꯧꯊꯣꯛꯀꯗꯕꯅꯦꯕꯀꯣ ꯌꯒ꯭ꯟ ꯇꯥꯔꯦꯀꯣ
ꯑꯗꯣ ꯅꯨꯡꯁꯤ ꯂꯩꯅꯥ ꯑꯣꯏꯔꯗꯤ ꯅꯨꯡꯁꯤꯕ ꯃꯁꯦꯟꯅ ꯍꯥꯏ
ꯅꯠꯇꯦ ꯅꯪꯒꯤ ꯅꯪꯒꯤ ꯑꯥꯔꯊꯥꯗꯣ ꯂꯤꯟꯅ ꯆꯤꯛꯑꯗꯤ ꯂꯤꯟꯒꯤ ꯍꯨ ꯂꯧ ꯊꯣꯛꯄ ꯍꯩꯕꯗꯨꯅ ꯂꯥꯛꯑꯒ ꯂꯧꯊꯣꯛꯀꯗꯕꯅꯦꯕ
ꯎꯝ
ꯑꯗꯨꯒ ꯂꯥꯛꯄ ꯀꯥꯟꯗ ꯐ꯭ꯔꯤꯒꯤꯗꯤ ꯇꯧꯔꯝꯃꯣꯏꯗꯅ ꯂꯥꯛꯑꯒ ꯃꯥꯅ ꯄꯩꯁꯥ ꯈꯔ ꯄꯤꯔꯝꯕ ꯁꯨꯃꯥꯏꯅ ꯇꯧꯔꯝꯕꯁꯦ ꯌꯥꯝ ꯑꯗꯨꯅꯦ ꯅꯪꯒꯤ ꯑꯥꯔꯊꯥꯗꯣ ꯍꯥꯏꯕꯅꯦ ꯑꯩꯅ ꯂꯥꯛꯑꯗꯤ ꯀꯣꯛ ꯌꯦꯡꯒꯗꯕꯗꯣ ꯂꯤꯟꯅ ꯆꯤꯛꯄ ꯑꯣꯏꯒꯦꯔꯥ ꯀꯣꯛ ꯆꯤꯛꯄ ꯑꯣꯏꯔ ꯅꯨꯡꯁꯤ ꯅꯨꯡꯁꯤꯕꯒꯤ ꯑꯣꯏꯒꯦꯔꯥ ꯂꯥꯛꯑꯗꯤ ꯄꯩꯁꯥ
ꯎꯝ ꯇꯥꯅꯤꯡꯗꯦꯗ ꯎꯝ ꯅꯪ ꯄꯩꯁꯥ ꯄꯥꯏꯔ ꯁꯤ ꯁꯤꯒꯦ ꯍꯥꯏꯕ꯭ꯔꯣ ꯎ ꯅꯨꯡꯁꯤꯕꯗ ꯄꯩꯁꯥ ꯂꯩ ꯑꯃꯨꯛꯀ ꯍꯥꯏꯕ꯭ꯔꯣꯕ
ꯄꯩꯁꯥ ꯅꯨꯡꯁꯤꯕꯁꯨ ꯄꯩꯁꯥ ꯆꯪꯅꯩꯌꯦ ꯅꯪꯅ ꯈ ꯐꯪꯗꯕꯩꯅꯦ ꯑꯗꯨꯒꯤꯅꯤ ꯑꯩ ꯅꯨꯡꯁꯤ ꯅꯨ
ꯑ ꯃꯅꯤꯗꯤ ꯇꯦꯝꯄꯣꯔꯦꯔꯤꯗꯅꯤꯅ ꯂꯞꯅ ꯄꯥꯔꯃꯅꯟꯅꯅꯤꯗꯅ
ꯑ ꯑ ꯑꯩꯈꯣꯏꯒꯁꯦ ꯅꯨꯡꯁꯤꯕꯤꯅꯤꯡꯉꯥꯏ ꯃꯤꯁꯨ ꯂꯩꯇ꯭ꯔꯦ ꯑꯩꯈꯣꯏꯕꯨꯗꯤ ꯄꯩꯁꯥ ꯄꯥꯏꯗ꯭ꯔꯕꯅꯤꯅ ꯂꯥꯏꯔꯕꯅꯤꯅ
ꯕꯨ ꯐꯠꯇꯕ ꯃꯤ ꯃꯤꯌꯥꯝ ꯅꯨꯡꯁꯤꯜꯂꯤꯔꯤꯕꯁꯦ ꯀꯅꯥꯅ ꯈꯪꯕꯤꯗꯦꯕ
ꯑꯦ ꯀꯅꯥꯅ ꯑꯩꯕꯨ ꯅꯨꯡꯁꯤꯕꯤꯔꯒꯦ
ꯅꯪꯒꯤ ꯅꯣꯏ ꯈꯨꯟꯗꯒꯤ ꯃꯤ ꯃꯌꯥꯝ ꯅꯨꯡꯁꯤ ꯊꯤꯕꯁꯨ ꯂꯩꯑ ꯅꯣꯏ ꯃꯃꯥ ꯅꯨꯄꯥꯁꯨ ꯂꯩꯑ ꯏꯆꯤꯟ ꯏꯅꯥꯎꯁꯨ ꯂꯩꯑ ꯑꯩꯈꯣꯏꯁꯨ ꯃꯌꯥꯝ ꯂꯩꯌꯦ ꯅꯨꯡꯁꯤꯕ ꯂꯩꯇꯦ ꯑꯩꯕꯨ ꯅꯨꯡꯁꯤꯕꯤꯅꯕ ꯃꯤ ꯂꯩꯇꯦ ꯍꯥꯏꯗꯨꯗꯤ ꯀꯔꯤꯔꯕ ꯅꯪꯒꯤ ꯋꯥꯈꯟꯗꯣ
ꯑꯩ ꯂꯣꯏ ꯂꯩ ꯂꯣꯏꯗ꯭ꯔꯤ ꯅꯪꯅ ꯂꯣꯏ ꯉꯥꯡꯈꯒ꯭ꯔꯦ ꯏꯃꯨꯡ ꯏꯃꯨꯡ ꯏꯃꯨꯡ ꯄꯨꯂꯞꯗꯤ ꯑꯩꯁꯨ ꯅꯨꯡꯁꯤꯌꯦꯀꯣ ꯑꯩ ꯈꯨꯟꯒꯤ ꯃꯤ ꯈꯔꯁꯨ ꯅꯨꯡꯁꯤꯕꯁꯨ ꯂꯩꯀꯣ ꯑꯗꯨ ꯃꯉꯥꯏꯔꯦ ꯑꯩꯒꯤ ꯐ꯭ꯔꯦꯟꯗ ꯂꯤꯁꯇ ꯂꯩꯔꯤꯕ ꯅꯨꯡꯁꯤꯕ ꯀꯅꯥꯝ ꯌꯥꯎꯗꯦ
ꯃꯤꯅ ꯅꯪꯕꯨ ꯅꯨꯡꯁꯤꯗꯦ ꯅꯪ ꯈꯜꯂꯕꯁꯨꯀꯣ ꯃꯤꯗꯤ ꯑꯗꯨꯝ ꯅꯨꯡꯁꯤꯒꯅꯤ ꯅꯪꯕꯨ
ꯎ ꯈꯪꯕꯒꯤ ꯍꯥꯏꯔꯤꯝꯅꯦ ꯈꯪꯗ꯭ꯔꯗꯤ ꯄꯪꯉꯥꯏ ꯍꯥꯏꯕ ꯌꯥꯒꯗ꯭ꯔꯣ
ꯅꯨꯡꯁꯤꯔꯕꯅꯦ ꯅꯨꯡꯁꯤ
ꯅꯪꯅ ꯑꯩꯕꯨ ꯅꯨꯡꯁꯤꯕꯤꯗꯦ ꯈꯟꯂꯒꯗꯤ
ꯅꯨꯡꯁꯤꯗꯦ ꯅꯨꯡꯁꯤꯗꯦ ꯀꯥꯏꯗꯅꯣ ꯅꯪ ꯅꯪꯁꯨ ꯀꯥꯏꯗ ꯑꯩꯉꯣꯟ ꯅꯨꯡꯁꯤꯕꯤꯔꯒꯦ
ꯇꯥꯅꯤꯡꯗꯤꯗ ꯎꯝ
ꯇꯥꯅꯤꯡꯗꯦ ꯏ ꯃꯤ ꯃꯤ ꯑꯆꯨꯝꯕ ꯑꯆꯨꯝꯕ ꯉꯥꯡꯉꯗꯤ ꯁꯥꯎꯒꯟꯕꯅꯦ ꯍꯥꯏꯌꯦ ꯑꯩꯗꯤ ꯈꯪꯗꯦꯉ ꯃꯤꯅꯦ ꯑꯗꯨꯝ ꯍꯥꯏꯕꯅꯦ
ꯅꯪ ꯂꯥꯟꯖꯔꯣ ꯑꯩ ꯆꯨꯝꯃꯒꯦ ꯅꯍꯥꯛꯅ ꯉꯥꯡꯕꯁꯤꯡꯗꯣ ꯂꯣꯏ ꯂꯥꯟꯕ ꯉꯥꯛꯇꯅꯤ
ꯍꯨꯝ ꯎꯝ ꯈꯪꯗ꯭ꯔꯦꯗ ꯅꯨꯡꯁꯤꯕꯔꯥ ꯅꯨꯡꯁꯤꯗꯕꯔ ꯅꯣꯏ ꯊꯣꯛꯄꯗ ꯇꯧꯔꯣ
ꯆꯥꯔꯒ ꯄꯤꯖꯅꯤꯡꯗꯦ ꯀꯥꯏꯅ ꯁꯤꯌꯔ ꯇꯧꯅꯤꯡꯗꯦ ꯀꯥꯏꯅ ꯅꯕꯨꯛ ꯐꯠꯇꯕ
ꯀꯔꯤ ꯌꯦꯟꯖꯥꯡ ꯍꯥꯎꯕ ꯀꯔꯤꯑꯕ ꯍꯧꯖꯤꯛꯀꯤꯗ
ꯅꯪ ꯉꯁꯥꯏ ꯍꯥꯏꯗꯨꯗꯤ ꯑꯦꯟꯁꯥꯡ ꯑꯍꯥꯎꯕ ꯆꯥꯔꯀꯥꯟꯗ ꯄꯤꯅꯤꯡꯗꯦ ꯍꯥꯏꯗꯣ ꯃꯤꯒꯤ
ꯑꯑ ꯑ ꯄꯨꯛꯅꯤꯡ ꯍꯣ ꯍꯣꯏ ꯑꯩꯅ ꯄꯤꯅꯤꯡ ꯄꯤꯗꯕꯩꯒꯤꯔꯥ ꯈꯪꯗꯦ ꯅꯨꯡꯁꯤꯅꯤꯡꯉꯥꯏ ꯃꯤ ꯂꯩꯇ꯭ꯔꯦꯕ ꯅꯨꯡꯁꯤ ꯅꯨꯡꯁꯤꯕꯤ ꯔꯨꯅꯨ ꯄꯤꯖꯨ ꯄꯤꯖꯥꯔꯣꯏ ꯑꯩꯗꯤ
ꯎꯝ
ꯆꯨꯝꯗ꯭ꯔꯣ
ꯆꯨꯝꯗꯤ
ꯎꯝ
ꯃꯤꯅ ꯄꯤꯗ꯭ꯔꯁꯨꯀꯣ ꯅꯪꯅ ꯄꯤꯔꯗꯤ ꯃꯣꯏꯁꯨ ꯄꯤꯔꯛꯀꯅꯤ
ꯎꯝ ꯑꯩꯁꯨ ꯄꯤꯔꯦ ꯃꯣꯏꯅꯁꯨ ꯄꯤꯗ꯭ꯔꯁꯨ ꯌꯥꯏ ꯅꯨꯡꯁꯤꯕꯤꯗ꯭ꯔꯁꯨ ꯌꯥꯏ
ꯑꯩꯈꯣꯏꯅ ꯐꯪꯕ ꯍꯦꯟꯅꯗꯤ ꯄꯤꯊꯣꯛꯄ ꯍꯦꯟꯕꯗꯨꯅ ꯐꯩ ꯍꯥꯏꯕꯗꯣ ꯅꯪ ꯕꯥꯏꯕꯜꯗ ꯊꯦꯡꯅꯗꯕꯔꯣ
ꯃꯥ ꯃꯤꯅ ꯐꯥꯒꯤ ꯇꯥꯔꯒ ꯕꯥꯏꯕꯜ ꯌꯧꯈ꯭ꯔꯦ
ꯑꯔꯦ
ꯂꯣꯏꯅꯥ ꯍꯥꯏꯔꯤꯁꯦ
ꯑꯣꯀꯤ ꯃꯈꯣꯟ ꯃꯥꯜꯂꯤꯀꯣ ꯅꯪꯅ ꯉꯁꯤ ꯑꯍ ꯑꯍ ꯍ ꯥꯏꯕꯗꯣ
ꯍꯣꯏ ꯍꯣ ꯍꯣꯏ ꯍꯣꯏ ꯑꯩꯁꯦ ꯀꯩꯗꯧꯔꯒꯦ ꯌꯥꯝ ꯅꯥꯔꯕ
ꯍꯧꯖꯤꯛꯁꯦ ꯄꯨꯡ ꯑꯃꯥ ꯌꯧꯔꯦꯀꯣ ꯅꯨꯃꯤꯗꯥꯡꯒꯤ ꯆꯥꯛ ꯏꯟꯁꯥꯡ ꯑꯃꯨꯛ ꯈꯟꯕ ꯍꯧꯔꯦ ꯅꯨꯃꯤꯗꯥꯡꯁꯤ ꯀꯔꯤ ꯌꯦꯟꯖꯥꯡ ꯊꯣꯡꯁꯤꯔꯅ ꯈꯟꯕ ꯍꯧꯔꯦ
ꯑꯌꯨꯛꯀꯤ ꯏꯟꯖꯥꯡ ꯍꯧꯖꯤꯛꯇ ꯆꯥꯊꯣꯛꯄꯗ ꯉꯥꯏꯔꯤ
ꯑꯗꯣ ꯑꯩꯈꯣꯏꯗꯤ ꯉꯟꯅ ꯆꯥꯏꯗꯅ ꯅꯣꯏ ꯉꯟꯅ ꯆꯥꯔꯁꯨ
ꯉꯟꯃꯜꯂꯒꯁꯨ ꯅꯨꯡꯉꯥꯏꯇꯕꯅꯤ
ꯑꯗꯣ ꯆꯥꯛ ꯌꯦꯟꯁꯥꯡ ꯊꯣꯡꯕꯁꯦ ꯌꯦꯟꯖꯥꯡ ꯊꯣꯡꯅꯤꯡꯉꯥꯏ ꯂꯩꯇ꯭ꯔꯗꯤ ꯈꯟꯐꯝ ꯊꯣꯛꯏꯅ ꯀꯔꯤ ꯊꯣꯡꯁꯤꯔꯥ ꯍꯥꯏꯕꯗꯣ
ꯎꯝ